ꯍꯜꯂꯣ ꯏꯇꯥꯎ ꯇꯥꯕ꯭ꯔꯣ
ꯇꯥꯏ ꯏꯇꯥꯎ
ꯑꯣ ꯏꯇꯥꯎ ꯅꯨꯡꯉꯥꯏꯕꯣ ꯀꯃꯥꯏꯅ ꯇꯧꯔꯤꯒꯦ
ꯇꯧ ꯅꯨꯡꯉꯥꯏꯔꯤꯌꯦ ꯁꯨꯝ ꯂꯩꯔꯝꯃꯤꯇꯧ ꯅꯨꯡꯉꯥꯏꯔꯤ ꯌꯥꯝ ꯊ ꯅꯨꯡꯉꯥꯏ
ꯎꯝ ꯍꯧꯖꯤ ꯏꯇꯥꯎ ꯀꯔꯤ ꯃꯊꯦꯜ ꯆꯥꯒꯦ ꯉꯁꯤꯕꯣ
ꯎꯝ ꯏꯇꯥꯎ ꯉꯁꯤꯗꯤ ꯀꯩꯅꯣ ꯊꯣꯡꯁꯦ ꯉꯥ ꯊꯣꯡꯕ ꯑꯣꯏꯅ ꯆꯥꯔꯤꯗ ꯍꯥꯏꯗꯤ ꯉ ꯁꯔ ꯉ ꯄꯨꯈ꯭ꯔꯤꯗ ꯉꯥ ꯑꯃ ꯐꯥꯔꯦ ꯉꯁꯥꯏ ꯑꯗꯨꯃ ꯑꯩꯅ ꯈꯣꯏ ꯇꯥꯔꯒ ꯉ ꯀꯦꯖꯤꯃꯨ ꯇꯥꯏꯦ ꯇꯧꯋ ꯉꯥꯁ ꯀꯩꯅꯣ ꯑꯩꯈꯣꯏ ꯅꯥꯄꯤ ꯆꯥꯕꯤꯗꯛꯣ ꯀꯣ ꯑꯗꯨ ꯎꯝ ꯎꯝ ꯅꯥꯄꯤ ꯆꯕꯤ ꯍꯣꯏ ꯑꯗꯨꯗ ꯇꯧꯔꯒ ꯅꯁꯤꯡꯗꯨ ꯑ ꯑꯗꯣ ꯑꯩꯈꯣꯏꯗꯤ ꯃꯤ ꯌꯥꯝꯗꯕꯅꯀꯣ ꯑꯉꯥꯡꯈꯩꯁꯨ ꯃꯁꯥ ꯃꯁꯥ ꯊꯕꯛ ꯆꯠꯅꯔꯤꯕ ꯌꯨꯝꯗ ꯀꯌꯥ ꯂꯩꯇꯕ ꯑꯗꯨꯒꯤ ꯑꯦ ꯑꯗꯨꯃꯥꯏꯅ ꯇꯧꯔꯒꯥ ꯑꯈꯥꯕ ꯐ ꯈꯔ ꯉꯧꯔꯦ ꯆꯝꯐꯨꯠ ꯑꯃ ꯇꯧꯔꯦ ꯑꯁ ꯃꯊꯦꯜꯁ ꯃꯔꯤ ꯃꯉꯥ ꯁꯨ ꯅꯤꯡꯁꯤꯡ ꯊꯣꯛꯇ꯭ꯔꯦ
ꯑꯩꯈꯣꯏꯁꯨ ꯑꯩꯈꯣꯏꯁꯨ ꯉꯁꯤ ꯀꯩꯅꯣ ꯇꯧꯔꯦ ꯑꯩꯈꯣꯏꯒꯤꯁꯨ ꯉꯁꯤꯗꯤ ꯑꯁꯤꯟꯕ ꯈꯥꯃꯦꯟ ꯑꯁꯤꯟ ꯑꯃ ꯍꯥꯏꯇꯥꯥꯔꯦ ꯉꯥ ꯀꯧꯇꯥꯛ ꯑꯗꯣ ꯀꯧꯇꯥꯛ ꯉꯥꯒ ꯊꯣꯡꯉꯦ ꯈꯥꯃꯤꯁꯤꯟꯒꯦ ꯄꯛꯅꯩꯗꯅ ꯃꯥꯗꯤ ꯑꯗꯨꯒ ꯑ ꯃꯣꯔꯣꯡ ꯃꯦꯠꯂꯦ ꯍꯗꯨꯀ ꯊꯥꯕꯤ ꯆꯝ ꯈꯨꯨꯠ ꯑꯃ ꯌꯥꯎꯔꯦ ꯑꯗꯨꯒ
ꯎꯝ ꯑꯣ ꯐꯖꯅ ꯑꯍꯥꯎꯕꯅꯤ ꯑꯗꯨꯁꯨ ꯎꯝ ꯑꯍꯥꯎꯒꯅꯤꯅꯦ ꯑꯗꯨꯁꯨ ꯀ ꯊꯥ ꯄꯤ ꯌꯥꯔꯦ ꯍꯣꯏ ꯀꯥꯅꯤ ꯀꯥꯂ ꯌꯦꯟ ꯊꯕꯤꯁꯤꯗꯤꯀꯣ
ꯃꯥꯅꯤ ꯊꯥꯕꯤ ꯍꯧꯖꯤꯛ ꯂꯪ ꯍꯣꯡꯉꯦ ꯍꯧꯖꯤꯛꯗ ꯍꯥꯎꯁꯨ ꯍꯥꯎꯕ ꯏꯁꯥꯖꯨ ꯐꯕꯥ
ꯎ ꯑꯩꯗꯤ ꯊꯕꯤꯁꯤ ꯌꯥꯝ ꯄꯥꯝꯃꯦꯕ ꯑꯗꯨꯝ ꯆꯥꯏꯑꯕ ꯑꯩ ꯏꯁꯥꯗ ꯌꯥꯝ ꯅꯨꯡꯉꯥꯏꯕ ꯍꯥꯏꯇꯥꯔꯦ
ꯃꯥꯅꯤ ꯃꯥꯅꯤ ꯐꯦ ꯆꯥꯡ ꯑꯣꯏꯕ ꯀꯥꯟꯅꯕꯅꯦ ꯆꯝꯐꯨꯠ ꯀꯨꯝꯕ ꯀꯩꯒꯨꯝꯕ ꯑꯗꯨꯝ ꯍꯥꯏꯇꯥꯔꯦ ꯆꯥꯕꯔꯤꯊꯕꯤꯒꯨꯝꯕ ꯑꯩꯈꯣꯏ ꯒꯖꯔꯒꯨꯝꯕ ꯑꯗꯨꯝ ꯆꯥꯔꯦ ꯆꯝꯐꯨꯠ ꯍꯥꯏꯁꯦ
ꯇꯝꯅꯤꯦꯀꯣ ꯍꯥꯎꯋꯦꯕ
ꯒꯥꯖꯔꯁꯨ ꯍꯥꯎꯑꯦ ꯑꯗꯒꯤ ꯑꯩꯈꯣꯏ ꯌꯨꯝꯗ ꯌꯨꯝꯗ ꯊꯥꯕ ꯑꯩꯈꯣꯏꯒꯤ ꯕꯦꯔꯨꯠꯀ ꯍꯥꯏꯗꯣ ꯁꯤꯗꯤ ꯑ ꯑꯉꯥꯡꯕꯤ ꯑꯃ ꯂꯩ ꯭ꯔꯣꯏ ꯇꯧꯕꯣꯏꯗꯣ
ꯎꯝ ꯎꯝ ꯃꯥꯅꯤ ꯃꯥꯅꯤꯀꯣ ꯍꯥꯎꯕ ꯍꯥꯎ ꯉꯥꯛꯇꯣꯏꯅ ꯑꯩꯈꯣꯏ ꯑꯩ ꯑꯃ ꯍꯋꯥꯏ ꯑꯁꯥꯡꯕꯤ ꯀꯌꯥꯝ ꯂꯩꯇꯦ ꯑ
ꯎꯝ ꯂꯩ ꯂꯩ
ꯑꯗꯁꯨ ꯍꯥꯎꯕꯅꯦꯍꯦ ꯆꯝꯐꯨꯠꯇꯗꯤ ꯂꯝꯕ ꯂꯩꯇ꯭ꯔꯤꯀꯣ ꯑꯩꯅꯥ ꯍꯥꯏꯖꯤꯅꯦ
ꯎꯝ ꯃꯥꯅꯦ
ꯎꯝ ꯎꯝ ꯎꯝ ꯏꯇꯥꯎꯕꯨ ꯅꯍꯥꯟ ꯄꯥꯎ ꯑꯃ ꯇ ꯏꯇꯥꯎꯗꯤ ꯏꯃꯥꯗꯨ ꯏꯁꯥꯃꯛ ꯉꯝꯗꯦꯕ ꯀꯩꯅꯣ ꯍꯥꯏꯔ
ꯍꯣꯏ ꯍꯣꯏ ꯍꯣꯏ ꯆꯨꯝꯃꯤꯠ ꯆꯨꯝꯃꯤ ꯏ ꯇꯥꯎꯑꯣ ꯑꯩꯁꯨ ꯑꯩꯈꯣꯏꯒꯤ ꯏꯃꯥꯗꯨ ꯎꯝ
ꯍꯪꯒꯦ ꯇꯧꯔꯛꯏꯁꯤ ꯊꯕꯛꯁ ꯑꯃ ꯑꯃꯨꯛꯇ ꯌꯨꯝꯒꯤ ꯊꯕꯛ ꯑꯃ ꯆꯦꯡ ꯑꯉꯥꯡ ꯑꯃꯨꯛ ꯊꯕꯛ ꯑꯃꯨꯛ ꯑꯉꯥꯡꯒꯤ ꯇꯨꯏꯁꯟ ꯑꯃꯨꯛ ꯊꯤ ꯅꯧ ꯊꯤꯟ ꯑꯃꯨꯛꯛꯇꯧ ꯑꯁ ꯌꯨꯝꯗꯧ ꯉꯥꯛꯇꯪꯒ ꯄꯣꯠꯊꯥ ꯑꯃ ꯈꯪꯗꯦꯅꯤ ꯑꯗꯨꯅ ꯀꯣ ꯌꯨꯝꯒꯤ ꯊꯕꯛꯁꯤ ꯆꯤꯟꯂꯤꯉꯩ ꯏꯇꯥꯎ ꯍꯣꯏꯗꯁꯨ ꯉꯥꯛꯇꯗꯁꯨ ꯑꯩ ꯆꯥꯅꯕ ꯀꯩ ꯑꯃ ꯊꯛꯅꯕ ꯀꯩ ꯑꯃ ꯄꯨꯔꯒ ꯂꯥꯛꯀꯦ ꯇꯧꯕꯅꯦꯕ ꯁꯨꯡꯄꯪ ꯍꯦꯛ ꯐꯪꯗ꯭ꯔꯕꯃꯤꯠꯇꯣ ꯑꯗꯣ ꯑꯩ ꯉꯁꯤ ꯅꯧ ꯁꯤꯗ ꯂꯅꯥꯀꯅꯤ ꯏꯃꯥꯗꯣ ꯑꯩꯅ ꯍꯥꯏ ꯏꯃꯥꯗ ꯈꯔ ꯇꯝꯕꯤꯌꯨ ꯑꯩꯅ ꯋꯥꯔꯧꯒꯅꯨ ꯈ ꯀꯩꯅꯣ
ꯍꯣꯏ ꯍꯣꯏ ꯇꯝꯒꯦ ꯇꯝꯒꯦ ꯑꯗꯨ ꯀꯩꯁꯨ ꯀꯥꯏꯗꯦꯗ ꯑꯩꯁꯨ ꯇꯥꯎꯗ ꯍꯥꯏꯗꯤ ꯍꯥꯏꯕꯗꯨ ꯍꯥꯏꯗꯤ ꯇꯥꯏꯃꯤꯡ ꯆꯥꯗ꯭ꯔꯕ ꯍꯥꯏꯗꯤ ꯀꯣꯟꯅ ꯍꯥꯏꯔꯒꯗꯤ ꯁꯨꯝ ꯂꯩꯌꯦꯕ ꯏꯇꯥꯎꯅ ꯍꯥꯏꯕ ꯌꯥꯝ ꯐꯔꯦ ꯑꯩꯁꯨ ꯑꯅꯥꯕ ꯑꯗꯨ ꯑꯩꯈꯣꯏ ꯈꯤꯇꯪ ꯍꯦꯟꯖꯤꯟꯕ ꯍꯥꯏꯇꯥꯔꯦ ꯑꯗꯨꯅ ꯈꯤꯇꯪ ꯑꯩꯈꯣꯏꯒꯤ ꯏꯃꯥꯒꯤ ꯍꯥꯏꯗꯤ ꯁꯨꯝ ꯆꯦꯟꯕ ꯁꯦꯕ ꯃꯥꯏ ꯁꯦꯕ ꯍꯥꯏꯇꯥꯔꯦ ꯈꯤꯇꯪ ꯀꯜꯂꯦ ꯑꯗꯨꯅ ꯋꯥꯁꯨ ꯋꯥꯅ ꯇꯧꯕ ꯌꯥꯗ ꯇꯧꯗꯕ ꯌꯥꯗꯕꯅꯤꯅ
ꯎꯝ ꯑꯩꯈꯣꯏ ꯑꯅꯥꯕ ꯑꯃ ꯌꯥꯎ ꯌꯥꯝ ꯋꯥꯕꯅꯤ
ꯃꯥꯅꯤ ꯑꯗꯨꯒꯤ ꯃꯥꯁꯤ ꯑꯗꯨꯝ ꯑꯩꯈꯣꯏꯒꯤ ꯀꯃꯥꯏꯅ ꯍꯥꯏꯗꯣꯏꯅꯣ ꯑꯅꯥꯕꯁꯤ ꯑꯩꯈꯣꯏꯒꯤ ꯂꯥꯏꯒꯤ ꯑꯩꯈꯣꯏꯒꯤ ꯁꯨꯝ ꯑꯩꯈꯣꯏꯒꯤ ꯅꯨꯡꯁꯤꯠ ꯑꯃ ꯍꯥꯏ ꯇꯥꯔꯦ ꯌꯥꯎꯔꯝꯕ ꯍꯥꯏ ꯇꯥꯔꯦ ꯑꯩꯈꯣꯏꯒꯤ ꯃꯥꯏꯕꯗ ꯌꯦꯡꯀꯥꯟꯗꯣ
ꯎꯝ
ꯑꯗꯨꯃꯥꯏꯅ ꯇꯧꯔꯒ ꯍꯧꯖꯤꯛꯄꯨꯗꯤ ꯌꯦꯡꯊꯣꯛꯑꯦꯕꯀꯣ ꯐꯖꯅ ꯍꯤꯗꯥꯛ ꯂꯥꯡꯊꯛꯁꯤ ꯆꯥꯎꯁꯤ ꯆꯥꯎ ꯍꯥꯏꯔꯦ ꯃꯥꯏꯕꯅꯀꯣ ꯂꯥꯏ ꯈꯨꯔꯨꯝ ꯊꯣꯛ ꯐꯖꯅ ꯑꯗꯨꯝ
ꯎꯝ ꯑꯣ ꯑꯗꯨ ꯏꯇꯥꯎ ꯍꯣꯏ ꯍꯣꯏ ꯃꯥꯅꯤ ꯆꯨꯝꯃꯦ ꯑ ꯃꯥꯏꯕꯅ ꯌꯦꯡꯉꯒ ꯌꯦꯡꯕꯅꯤ ꯍꯧꯖꯤꯛ ꯃꯇꯝꯗꯨꯗꯤ ꯕꯤꯒ꯭ꯌꯥꯟꯒꯤ ꯕꯤꯒ꯭ꯌꯥꯟꯒꯤ ꯊꯥꯛꯇ ꯋꯥꯈꯠꯂꯛꯄꯒꯀꯣ ꯑꯅꯥ ꯂꯥꯏꯌꯦꯡ ꯁꯪꯒꯨꯝꯕꯗ ꯑꯅꯥ ꯂꯥꯏꯌꯦꯡ ꯁꯪꯗꯗꯤ ꯄꯨꯗꯔꯣ ꯇꯥꯎꯕꯨ ꯇꯧꯏ
ꯑꯣ ꯑꯉꯥꯡ ꯂꯥꯡꯉꯁꯪꯗꯣ ꯄꯨꯏ ꯄꯨꯏꯀꯥꯏ ꯄꯨꯗꯤ ꯄꯨꯕ ꯑꯗꯨꯣ ꯃꯣꯏꯒꯤ ꯑꯩꯈꯣꯏꯒꯤ ꯂꯥꯏꯒꯤ ꯅꯨꯡꯁꯤꯠꯅꯤꯅꯀꯣ ꯑꯗꯨꯒ ꯑꯅꯥ ꯏꯁꯪꯒꯗꯤ ꯑꯃꯨꯛ ꯈꯤꯇꯪ ꯆꯥꯟꯅꯗꯦꯗꯅ
ꯎꯝ
ꯑꯩꯈꯣꯏꯒꯤ ꯃꯥꯏꯕꯗ ꯑꯣꯏꯅ ꯇꯥꯟꯅꯔꯝꯕꯅ ꯐꯅꯤꯗ ꯁꯨꯝ ꯇꯧꯕ ꯈꯟꯅꯕ ꯍꯥꯏ ꯍꯥꯏ ꯇꯔꯦ ꯃꯥ ꯃꯥꯅꯤ ꯑꯗꯨꯅ ꯍꯥꯏꯗꯤ ꯃꯣꯏꯒꯤ ꯍꯥꯏꯗꯤ ꯍꯤꯗꯥꯛ ꯂꯥꯡꯊꯛꯛꯇ ꯑꯃꯨꯛ ꯊꯥꯔꯨꯔꯅꯤ ꯑꯃꯨꯛ ꯄꯛꯅꯗ꯭ꯔꯒ ꯑꯃꯨꯛ ꯍꯦꯟꯖꯤꯜꯂꯒ ꯑꯃꯨꯛ ꯍꯥꯏꯗꯤ ꯕꯦꯔꯥ ꯀꯥꯗꯧꯕꯗꯣ ꯑꯗꯨꯅꯁꯨꯨꯝ ꯍꯥꯏꯗꯤ ꯃꯥꯏꯕ ꯑꯍꯩꯕ ꯑꯃ ꯂꯩꯑꯦꯕ ꯑꯩꯈꯣꯏꯒꯤ ꯑꯗꯨꯅ ꯃꯥꯗ ꯌꯦꯡꯉꯒ ꯇꯧꯔꯒ ꯌꯦꯡꯍꯜꯂꯦ ꯃꯥꯅꯁꯨ ꯑꯗꯨꯝ ꯐꯅꯤ ꯍꯥꯏ ꯑꯩꯈꯣꯏꯒꯤ ꯁꯦꯟ ꯍꯨꯟꯕ ꯍꯥꯏꯗ ꯑꯃ ꯂꯩꯇ꯭ꯔꯣ ꯃꯣꯏꯒꯤ ꯑꯗꯨ ꯇꯧꯔꯒ ꯍꯣꯠꯂꯁꯦꯅ ꯍꯥꯏꯔꯒ ꯃꯥꯒꯤ ꯆꯪꯗꯕ ꯄꯣꯠ ꯆꯩꯉꯩꯗꯣ ꯃꯥꯅ ꯍꯥꯏꯔꯦ ꯑꯗꯨꯒ ꯍꯟꯗꯛꯀꯤ ꯏꯕ ꯅꯣꯡꯃꯥꯏꯖꯤꯡꯁꯤꯗ ꯇꯧꯔꯅꯤ ꯑꯗꯨꯒ ꯑꯗꯨꯝ ꯐꯅꯤꯗ ꯍꯞꯇꯥ ꯑꯅꯤ ꯆꯪꯉꯣꯏ ꯑꯗꯨꯝ ꯐꯔꯅꯤ ꯍꯥꯏ ꯑꯩꯈꯣꯏ ꯃꯥꯏꯕꯗꯨꯅꯀꯣ
ꯎꯝ ꯃꯥꯅꯤ ꯃꯥꯅꯤꯨꯅ ꯃꯥꯅꯤ ꯊꯨꯅ ꯐꯖꯅꯤꯗ ꯀꯩꯁꯨ ꯇꯧꯋꯤꯗꯣ
ꯈꯪꯗꯦꯅꯦ ꯍꯧꯖꯤꯛꯀꯥꯟꯁꯤ ꯂꯥꯏ ꯑꯣꯅꯩꯒ ꯑꯗꯨ ꯇꯧꯔꯤꯒ ꯍꯧꯖꯤꯛꯀꯥꯟꯁꯤ ꯑꯩꯈꯣꯏꯔꯣꯝꯗ ꯌꯥꯝ ꯇꯧꯏꯤꯅꯦ
ꯃꯥꯅꯦ ꯃꯤ ꯐꯥꯎꯕ ꯂꯩꯐꯝ ꯂꯩꯇ꯭ꯔ ꯀꯥꯟꯁꯨ ꯂꯥꯛꯑꯕ ꯀꯔꯤ ꯒ꯭ꯌꯥꯟ ꯇꯥꯗꯤꯦ ꯇꯧꯋꯏ
ꯃꯥꯅꯤ ꯍꯥꯏꯗꯤ ꯑꯌꯥꯝꯕ ꯇꯧꯕꯗꯤ ꯅꯠꯇꯕ ꯑꯗꯨꯝ ꯑꯃꯅꯤ ꯑꯗꯨꯝ ꯁꯨꯝ ꯌꯥꯎꯋꯦꯕꯀꯣ ꯑꯩꯈꯣꯏ ꯈꯨꯜꯁꯤ ꯑꯩꯈꯣꯏ ꯈꯪꯗꯦ ꯀꯃꯥꯏꯅ ꯍꯣꯏꯗ ꯍ ꯂꯩꯏꯕ ꯂꯝꯗꯝꯁꯤꯅ ꯇꯔꯦ ꯑꯗ ꯀ ꯑꯣꯏꯣꯏꯕꯨ ꯍꯅ ꯕꯨ ꯀꯩꯅꯣ ꯇꯧꯗ꯭ꯔꯕ ꯑꯩꯈꯣꯏꯒꯤ ꯄꯥꯠꯇꯒ ꯀꯩꯀꯥ ꯏꯆꯠ ꯆꯠꯇ꯭ꯔꯕꯣ ꯉꯥ ꯐꯥꯕ ꯀꯩꯗꯧꯕ
ꯑꯣ ꯉꯥꯡꯥꯁꯦ ꯏꯅꯥꯎ ꯑꯩꯗꯤ ꯀꯣꯏꯕ ꯂꯥꯡꯁꯦ ꯈꯔ ꯄꯥꯝꯕꯅꯤꯀꯣ ꯑꯁ ꯍꯧꯖꯤ ꯆꯠꯂꯦ ꯍꯥꯏꯁꯤꯅ ꯍꯟ ꯑꯩ ꯆꯠ ꯑꯗꯨ ꯊꯕꯛꯇꯨ ꯂꯣꯏꯅ ꯆꯠꯇ꯭ꯔꯦ ꯍꯥꯏꯅꯈ ꯃꯔꯛ ꯃꯔꯛꯇ ꯆꯠꯂꯦ ꯁꯟꯗꯤꯤꯒꯨꯝꯕꯗ ꯁꯟꯗꯤꯤꯁꯤꯗꯀꯣ ꯄꯥꯠꯁꯤꯗ ꯆꯠꯂꯒ ꯉꯥꯁ ꯐꯥꯕꯁꯤꯗꯤ ꯑꯩꯅ ꯈꯣꯏ ꯊꯥꯕꯒ ꯐꯥꯕꯁꯤ ꯅꯨꯡꯉꯕ ꯐ꯭ꯔꯦꯁꯇ ꯆꯥꯕꯗ ꯌꯥꯝꯅ ꯍꯥꯎꯋꯦ ꯍꯥꯏꯇꯥꯔꯦ ꯑꯩ ꯍꯌꯦꯡ ꯑꯃ ꯑꯃꯇ ꯑꯩꯁꯨ ꯅꯣꯡ ꯑꯩꯅ ꯅꯣꯡꯃ ꯐꯥ ꯆꯠꯂꯒ ꯄꯨꯔꯒ ꯅꯣꯡꯃ ꯑꯝꯇ ꯆꯥꯃꯤꯟꯅꯁꯤ
ꯍꯣꯏ ꯍꯣꯏ ꯌꯥꯏ ꯌꯥꯏ ꯆꯪ ꯑꯍꯥꯎꯕ ꯑꯃ ꯆꯥ ꯂꯣꯏꯔꯦ ꯊꯥꯎꯒꯤꯁꯨ ꯑꯉꯥꯡꯁꯤꯡꯗꯣ ꯆꯥꯎꯝ ꯑꯃꯅꯤꯅ ꯎꯗꯕꯁꯨ ꯀꯨꯏꯔꯦ
ꯆꯥꯎꯔꯦ ꯑꯉꯥꯡꯁꯤꯡ ꯑꯁ ꯀ꯭ꯂꯥꯁ ꯍꯧꯖꯤꯛ ꯀ꯭ꯂꯥꯁ ꯀꯩꯅꯣ ꯄꯥꯔꯤ ꯁꯚꯦꯟ ꯑꯩꯏꯠ ꯀꯥꯔꯦ ꯑꯗꯨꯅ ꯑꯁ ꯇꯨꯏꯁꯟꯖꯦ ꯥ ꯑꯉꯥꯡꯁꯤꯡ ꯍꯧꯖꯤꯛꯀꯥꯟꯁꯦꯀꯣ ꯇꯨꯏꯁꯟ ꯆꯠꯇ꯭ꯔꯗꯤ ꯌꯥꯗꯦ ꯍꯥꯏꯅꯔꯨꯒꯨꯝ ꯇꯧ ꯊꯥꯅꯤ ꯑꯩ ꯏꯁꯥ ꯊꯥꯔꯥꯔꯣꯏꯒꯦ ꯇꯧꯕꯁꯨ ꯃꯤ ꯑꯣꯏ ꯆꯠꯄꯅꯤꯅ ꯑꯃꯨꯛ ꯆꯠꯍꯟꯅꯤꯡꯉꯤ ꯃꯁꯥꯅꯁꯨ ꯌꯥꯔꯅꯤꯗꯤ ꯑꯃꯨꯛ ꯍꯥꯏ ꯑꯗꯒꯤ ꯃꯤꯃꯩ ꯆꯠꯄ ꯎꯀꯥꯟꯗ ꯑꯁ ꯑꯩꯁꯤꯕꯨ ꯑꯃꯨꯛ ꯆꯠꯍꯧꯗ꯭ꯔꯗꯤ ꯁꯣꯟꯗꯒꯤꯗꯣꯔ ꯈꯟꯗꯅ ꯑꯃꯨꯛ ꯆꯠꯅꯤꯡꯉꯦ ꯑꯃꯨꯛ ꯍꯥꯏ ꯑꯗꯨ ꯋꯥꯠꯍꯧꯔꯤꯕ ꯁꯕꯖꯦꯛꯁꯦ ꯈꯟ ꯈꯟꯗꯅ ꯈꯔ ꯆꯠꯍꯜꯂꯤ ꯁꯤ ꯑꯉꯥꯡ ꯃꯥꯅꯤ ꯃꯥꯅꯤ ꯑꯉꯥꯡ ꯎꯝ
ꯀꯩꯅꯣ ꯇꯧꯈꯤꯕꯗ ꯁꯣꯏꯗꯣꯏꯅꯤꯅꯀꯣ ꯈꯤꯇꯪ ꯀꯨꯞꯅ ꯁꯦꯟꯅꯕꯤꯕ ꯑꯉꯥꯡ ꯑꯣꯏꯔꯤꯉꯩ ꯃꯇꯝꯁꯤꯗꯤ ꯁꯤꯗꯒꯤ ꯃꯣꯏꯅ ꯀ꯭ꯂ꯭ꯥꯁ ꯅꯥꯏꯟ ꯇꯦꯟ ꯀꯀꯥꯒꯤꯗꯩꯗꯤ ꯈꯤꯇꯪ ꯋꯥꯈꯜ ꯒ꯭ꯌꯥꯟ ꯂꯥꯛꯑꯒ ꯑꯩꯈꯣꯏꯒꯤ ꯇꯦꯟꯐꯧꯡꯗꯤꯀꯣ ꯏꯇꯥꯎꯅ ꯈꯤꯇꯪ ꯁꯦꯟꯅꯕꯤꯕ ꯍꯥꯏꯇꯥꯔꯦ ꯐꯖꯅꯥ
ꯏꯇꯥꯎ ꯑꯩꯗꯤ ꯑꯉꯥꯡ ꯁꯤ ꯑꯗꯨꯝ ꯍꯥꯏꯗꯤ ꯍꯣ ꯐꯔꯦꯅꯦ ꯐꯖꯅ ꯃꯔꯨꯞꯀꯤ ꯇꯥꯏꯞꯇ ꯂꯣꯏꯅꯔꯒ ꯀꯣ ꯐꯖꯅ ꯃꯥꯏ ꯑꯅꯤꯡꯕ ꯑꯄꯥꯝꯕ ꯍꯥꯏꯍꯜꯂꯒ ꯑꯩꯅ ꯑꯩꯅꯁꯨ ꯖꯝ ꯖꯥꯠ ꯖꯥꯠ ꯇꯧꯔꯒ ꯃꯣꯏ ꯑꯄꯥꯝꯕꯗꯣ ꯍꯪꯗꯣꯛꯑꯒ ꯐꯖꯅ ꯂꯣꯏꯅꯒꯗꯕꯅꯤ ꯍꯌꯦꯡꯋꯥꯏ ꯆꯥꯎꯔꯐꯧ ꯂꯣꯏꯅꯒꯗꯕꯅꯤ ꯃꯃꯥ ꯑꯃꯒ ꯃꯄꯥ ꯑꯃꯒ ꯃꯆꯥ ꯑꯃꯒ ꯅꯨꯡꯁꯤꯟꯅꯕꯁꯦ
ꯍꯣꯏ ꯃꯥꯟꯅꯤ ꯃꯥꯏ ꯑꯄꯥꯝꯕꯁꯨ ꯑꯗꯨꯝ ꯍꯥꯏꯔꯒ ꯗꯕꯅꯦ ꯑꯩꯈꯣꯏꯒꯤ ꯑꯄꯥꯝꯕꯗ ꯇꯧꯒꯗꯕꯀꯣ
ꯍꯣꯏ ꯑꯩꯈꯣꯏ ꯑꯄꯥꯝꯕꯁꯨ ꯍꯥꯏꯒꯗꯕꯅꯤ ꯃꯣꯏ ꯑꯄꯥꯝꯕꯁꯨ ꯍꯥꯏꯒꯗꯕꯅꯤ ꯑꯗꯨꯗ ꯆꯥꯅꯔꯛꯀꯅꯤ ꯁꯣꯏꯗꯅ ꯆꯥꯅꯔꯛ
ꯍꯣꯏ ꯆꯠꯂ ꯎꯅꯒ꯭ꯔꯝꯅꯦ ꯃꯥ ꯅꯍꯥꯟ
ꯃꯥꯅ ꯑ ꯂꯥꯏꯔꯤꯛ ꯌꯥꯝ ꯇꯝꯅꯤꯡꯉꯦ ꯑꯗꯨꯗ ꯇꯧꯔꯦ ꯄꯥꯝꯃꯦ ꯇꯝꯍꯜꯂꯦ ꯁꯥꯅ ꯈꯣꯠꯅꯕ ꯄꯝꯃꯦ ꯍꯥꯏꯔꯁꯨ ꯁꯥꯟꯅ ꯈꯣꯠꯅꯍꯟꯒꯅꯤ ꯑꯗꯨ ꯑꯩꯈꯣꯏꯒꯤꯁꯨ ꯍꯧꯖꯤꯛꯀꯤ ꯑꯩꯈꯣꯏꯁꯨ ꯃꯃꯥ ꯑꯃ ꯃꯄꯥ ꯑꯃ ꯑꯣꯏꯅ ꯑꯉꯥꯡꯁꯤꯡꯁꯤ ꯂꯥꯏꯔꯤꯛꯁꯨ ꯇꯝꯍꯟꯕ ꯂꯥꯏꯔꯤꯛꯁꯨ ꯇꯝꯗꯕ ꯁꯨꯡ ꯌꯥꯗꯩ ꯁꯥꯟꯅꯒꯦꯔꯥ ꯀꯔꯤ ꯇꯧꯒꯦꯔꯥ
ꯃꯥꯅꯤ ꯃꯥꯅꯤ ꯍꯣꯏ ꯃꯥꯅꯤ ꯂꯥꯏꯔꯤꯛꯇꯤ ꯂꯣꯏ ꯆꯪꯉꯕꯅꯤꯅꯀꯣ
ꯊꯦꯕ
ꯎꯝ
ꯎꯝ
ꯍꯣꯏ ꯏꯇꯥꯎ ꯑꯗꯨꯝ ꯑꯉꯥꯡ ꯏꯇꯥꯎꯒꯤ ꯏꯆꯥ ꯅꯨꯄꯤ ꯑꯃꯒ ꯅꯨꯄꯥ ꯑꯃꯒ ꯃꯅ ꯍꯣꯏ ꯑꯗꯣ ꯏꯆꯥ ꯅꯨꯄꯤꯗꯨꯅ ꯍꯟꯗꯛ ꯀ꯭ꯂ꯭ꯔꯥꯁ ꯀꯌꯥ ꯇꯝꯃꯒꯦ ꯀꯃꯥꯏꯅ ꯇꯧꯕ
ꯅꯨꯄꯤꯗꯨꯗꯤ ꯈꯔ ꯅꯧꯔꯤ ꯑꯉꯥꯡ ꯍꯟꯗꯛ ꯑꯥꯡ ꯍꯧꯖꯤꯛ ꯀꯦꯖꯤ ꯋꯥꯟ ꯃꯨꯛꯇ ꯀꯥꯔꯤ ꯅ ꯃꯥꯕꯨꯗꯤ ꯑꯉꯥꯡ ꯑꯣꯏꯔꯤ ꯑꯁ ꯃꯥ ꯃꯥ ꯁꯤꯟꯅꯉꯥꯏ ꯍꯣꯠꯅꯕꯗ
ꯃꯥꯅꯤ ꯈꯤꯇꯡ ꯁꯦꯅꯗ꯭ꯔꯗꯤ ꯑꯉꯥꯡꯅꯤꯅ ꯍꯣꯏ ꯍꯣꯏ ꯅꯨꯄꯥꯗꯨꯗꯤ ꯀꯌꯥ ꯇꯝꯃꯒꯦꯅ ꯍꯣꯏ ꯍꯣꯏ ꯃꯥꯁꯨ ꯑꯗꯨꯝ ꯂꯥꯏꯟꯁꯨ ꯇꯝꯍꯟꯕꯀꯣ ꯑꯗꯨ ꯁꯥꯟꯅ ꯍꯅꯕꯕꯗꯤ ꯀꯩ ꯆꯂꯟꯕꯒꯦ
ꯑꯌꯨꯛꯇ ꯋꯥꯀꯤꯡ ꯉꯥꯛꯇꯪ ꯆꯠꯍꯟꯕ ꯑꯗꯨ ꯈꯛꯇꯅꯤꯅ ꯑꯇꯣꯞꯄ ꯑꯍꯦꯟꯕ ꯀꯩꯁꯨ ꯇꯧꯍꯟꯗꯦ ꯍꯥꯏꯗꯤ ꯃꯇꯝꯁꯦ ꯑꯩꯣꯏꯗꯤ ꯁ꯭ꯀꯨꯜ ꯑꯃꯨꯛ ꯀꯥꯕ ꯑꯉꯥꯡ ꯇꯨꯏꯁꯟ ꯑꯃꯨꯛ ꯃꯇꯝ ꯌꯥꯝ ꯐꯪꯖꯗꯦꯕ ꯃꯣꯏꯁꯨ ꯋꯥꯏꯑꯦꯕ ꯄꯊꯥꯍꯟꯕ ꯃꯁꯥ ꯐꯅꯕ ꯍꯣꯏꯅꯦ ꯗꯥꯏꯠ ꯅꯨꯡ ꯈꯔ ꯄꯤꯖꯕ ꯋꯥꯀꯤꯡ ꯅꯨꯡꯀꯤꯡ ꯈꯔ ꯆꯠꯍꯟꯕ ꯍꯨꯃꯥꯡ ꯈꯔ ꯇꯥꯊꯣꯛꯕ ꯁꯤ ꯃꯉꯥꯢꯔꯦ ꯀꯩ
ꯍꯣꯏꯗ ꯍꯣꯏꯗ ꯀꯩꯁꯨ ꯀꯥꯏꯗꯦꯗ ꯈꯤꯗꯪ ꯁꯦꯟꯅꯕꯤꯕ ꯍꯌꯦꯡ ꯀ꯭ꯂꯥꯁ ꯇꯦꯟꯐꯨꯡꯗꯤꯀꯣ ꯃꯥ ꯋꯥꯡꯅꯕ ꯇꯧꯒꯗꯕꯅꯤ ꯏꯇꯥꯎ
ꯎꯝ ꯃꯍꯥꯛꯀꯤ ꯋꯥ ꯅꯠꯇꯦ ꯂꯥꯏꯔꯤꯛꯇꯣ ꯐꯖꯅ ꯍꯩ ꯂꯥꯏꯁꯨ ꯈꯪꯅ ꯆꯠꯈ꯭ꯔꯗꯤ ꯃꯃꯨꯠ ꯇꯥꯅ ꯆꯠꯈ꯭ꯔꯁꯦ ꯃꯥꯅ ꯍꯥꯏ ꯃꯈꯥ ꯇꯝꯊ꯭ꯔꯀꯥꯟꯗ ꯃꯤꯊꯣꯏ ꯃꯤꯌꯦꯟꯕꯗ ꯑꯣꯏ ꯉꯝꯗꯣꯏꯅꯤꯗꯅ ꯑꯗꯨꯒꯤ ꯋꯥꯅꯤꯗ ꯊꯕꯛ ꯏꯪꯈꯥꯡ ꯑꯃ ꯀꯔꯤ ꯑꯃ ꯇꯧ ꯇꯧꯔꯀꯥꯟꯗ ꯊꯥꯔ ꯀꯥꯟꯗꯗꯤ ꯃꯣꯏ ꯃꯈꯣꯡ ꯃꯀꯨꯠ ꯁꯦꯡꯅ ꯆꯠꯈꯤꯕ ꯑꯗꯨꯅ ꯂꯥꯛꯆꯔꯤ ꯇꯣ
ꯃꯥꯅꯦ ꯃꯥꯅꯦ ꯆꯨꯝꯃꯤ ꯆꯨꯝꯃꯤ ꯇꯥꯎꯅ ꯍꯥꯏꯕ
ꯑꯗꯨꯅ ꯑꯉꯥꯡ ꯃꯈꯩꯁꯦ ꯑꯣꯏ ꯅꯝꯐꯨꯗ ꯁꯤꯐꯥ ꯄ ꯐꯍꯟꯗꯕ ꯍꯥꯏꯗꯤ ꯐꯖꯅ ꯗꯨꯅ ꯀꯔꯤꯅꯣ ꯀꯔꯤ ꯀꯥꯟꯅꯕꯅꯣ ꯇꯧꯔꯤꯁꯤꯅ ꯋꯥꯈꯜ ꯈꯟꯕ ꯇꯝꯕꯤꯕ ꯍꯥꯏꯇꯥꯔꯦ꯫
ꯍꯣꯏ ꯏꯇꯥꯎ ꯐꯔꯦ ꯉꯁꯤꯗꯤ ꯑꯩꯁꯨ ꯃꯊꯪ ꯍꯌꯦꯡ ꯏꯇꯥꯎꯅ ꯂꯥꯛꯄ ꯑꯗꯨꯗ ꯏꯟꯁꯥꯡ ꯑꯍꯥꯎꯕ ꯑꯃꯁꯤꯗ ꯆꯥꯔꯒ ꯑꯗꯨꯝ ꯏꯇꯥꯎꯒ ꯅꯨꯡꯉꯥꯏꯅ ꯀꯩꯅꯣ ꯇꯧꯔꯁꯦ ꯋꯥꯔꯤ ꯁꯥꯔꯁꯦ ꯏꯇꯥꯎ꯫ ꯉꯁꯤꯗꯤ ꯏꯇꯥꯎ ꯍꯥꯏꯗꯤ ꯑꯩꯈꯣꯏ ꯏꯃꯥꯗꯣ ꯈꯤꯇꯪ ꯀꯩꯅꯣꯗꯣ ꯃꯁꯥꯗꯣ ꯈꯤꯇꯪ ꯀꯩꯅꯣ ꯇꯧꯕꯅꯤꯅꯀꯣ ꯈꯤꯇꯪ ꯌꯦꯡꯁꯤꯟꯕꯤꯔꯨꯒꯦ ꯊꯝꯃꯒꯦ ꯊꯝꯃꯒ ꯎꯝ ꯑꯣ